ꯍꯜꯂꯣ ꯀ ꯀꯗꯔꯣꯃꯤꯅ
ꯐꯝꯃꯤꯌꯦ
ꯑꯁ ꯋꯥꯔꯤ ꯁꯥꯟꯅꯗ ꯀꯨꯏꯔꯦꯅ ꯁꯨꯝ ꯐꯣꯟ ꯇꯧꯔꯛꯦ ꯑꯩꯅ ꯆꯥꯛ ꯏꯁꯤꯡꯗꯤ ꯆꯥꯔꯕꯣ
ꯆꯥꯗ꯭ꯔꯤꯗ ꯆꯥꯛ ꯊꯣꯡꯕ ꯂꯣꯏꯕꯇ ꯉꯥꯏꯔꯤ
ꯑꯣ ꯀꯔꯤ ꯏꯟꯁꯥꯡ ꯊꯣꯡꯉꯝꯃꯤꯅ‌ꯣ
ꯉꯁꯤꯗꯤ ꯆꯝꯊꯣꯡ ꯑꯃ ꯊꯣꯡꯁꯤꯜꯂꯦ
ꯑꯣ ꯑꯁ ꯍꯧꯖꯤꯛ ꯀꯥꯟꯗꯣ ꯑꯆꯡꯕꯅ ꯆꯥꯕ ꯂ‌ꯣꯏꯅꯥ ꯐꯩꯗ ꯑꯩꯈꯣꯏꯒꯤꯁꯨ ꯁꯧꯒꯔꯤ ꯀꯥꯡꯍꯧ ꯑꯗꯨꯃꯥꯏꯅ ꯊꯣꯡꯉꯦ ꯏꯟꯈꯥꯡꯁꯦ ꯅꯍꯥꯟꯗꯨꯗꯤ ꯊꯥꯎ ꯆꯥꯃꯟꯗꯅ ꯉꯁꯤꯗꯤ ꯑꯆꯝꯝꯕꯁꯁꯦꯅ ꯏꯃꯥꯗ ꯍꯥꯏꯔꯒ ꯑꯆꯝꯕꯣꯏ ꯑꯣꯏꯅ ꯊꯣꯡꯍꯜꯂꯦ
ꯑꯩꯈꯣꯏꯁꯨ ꯑꯩꯈꯣꯏ ꯕ ꯏꯕꯥꯟꯅꯤ ꯈꯛꯇꯅꯤ ꯉꯁꯤꯗꯤ ꯑꯗꯨꯅ ꯆꯝꯊꯣꯡ ꯈꯤꯇꯪ ꯑꯃ ꯊꯣꯡꯖꯤꯜꯂꯦ ꯃꯣꯔꯣꯛ ꯑꯃ ꯃꯦꯠꯁꯤꯜꯂ‌ꯦ
ꯑ ꯍꯧꯖꯤꯛꯀꯥꯟꯗꯤ ꯑꯇꯣꯞ ꯑꯇꯣꯞꯄꯒ ꯊꯕꯛ ꯏꯟꯈꯥꯡ ꯆꯠꯄ ꯈꯣꯠꯄ ꯀꯩꯝꯇ ꯇꯧꯗ꯭ꯔꯕ‌ꯣ
ꯑꯥ ꯇꯧꯗꯦ
ꯑꯣ ꯊꯕꯛꯁꯦ ꯊꯤꯕꯅꯤ ꯐꯪꯗꯦ ꯌꯥꯝ ꯋꯥꯔꯦ ꯍꯧꯖꯤꯛꯀꯥꯟꯁꯦ
ꯑꯩꯁꯨ ꯊꯤꯕꯅꯤ ꯑꯃꯠꯇ ꯐꯪꯗꯦꯕꯣ
ꯑꯗꯨ ꯄꯥꯜꯂꯤꯕ ꯁꯔꯀꯥꯔꯁꯤꯁꯨ ꯀꯔꯤ ꯍꯥꯏꯗꯅꯣ ꯈꯪꯗꯔꯦ ꯈꫭꯕꯤꯗꯩ ꯈꫭꯡꯅꯥꯎ ꯑꯗꯨ ꯃꯆꯤꯟ ꯆꯥꯕ ꯉꯥꯛꯇꯪ ꯍꯥꯏ ꯑꯗꯨ ꯌꯨꯠꯁꯤꯡꯁꯦ ꯍꯤꯡꯖꯝꯗꯨꯗꯣꯔꯤ ꯎꯝ ꯑꯗꯣ ꯍꯧꯖꯤꯛꯁꯦ ꯀꯃꯥꯏ ꯀꯃꯥꯏꯅ ꯇꯝꯃꯤꯅꯣ ꯀ
ꯍꯣꯏꯅꯦ ꯃꯥꯏꯁꯤ ꯃꯤꯅꯤꯠ ꯀꯌꯥꯅꯣ ꯁꯤ ꯁꯥꯟꯅꯗꯣꯏꯁꯦ
ꯃꯤꯅꯠ ꯇꯔꯥꯒꯅꯤ
ꯁ ꯃꯤꯅꯤꯠ ꯆꯪꯅ ꯁꯥꯟꯗꯕ
ꯑꯥ
ꯅꯨꯡꯁꯥꯁꯨ ꯌꯥꯝ ꯁꯥꯔꯦ ꯇꯧꯔꯤꯁꯦ ꯎ
ꯍꯥꯟꯅ ꯃꯇꯦꯛ ꯁꯤ ꯁꯤ ꯁꯤ ꯋꯥꯔꯤ ꯁꯥꯟꯅꯕꯒꯤ ꯃꯇꯦꯛꯁꯦ ꯁꯤꯁꯦ ꯏꯆꯦꯅ ꯀꯛꯑꯒ ꯑꯃꯨꯛ ꯌꯦꯡꯁꯤꯔꯣ꯫ ꯀꯃꯥꯏ ꯀꯃꯥꯏꯅ ꯇꯧꯕꯅꯣꯅ ꯅꯠꯇ꯭ꯔꯒ ꯑꯗꯨꯝ ꯁꯥꯟꯅꯈꯤꯁꯦꯔꯣ
ꯑꯗꯨꯝ ꯁꯥꯟꯅꯔ ꯌꯦꯡꯉꯁꯨ ꯌꯦꯡꯉꯁꯦ ꯍꯥꯏꯗꯤ ꯑꯩꯁꯨ ꯈꯪꯗꯦ ꯍꯥꯏꯗꯤ ꯑꯍꯥꯟꯕ ꯑꯣꯏꯕꯅꯤꯅ
ꯑꯗꯨꯃꯤꯅꯤꯠꯇꯔꯥꯉꯥꯗꯨꯗꯤ ꯁꯥꯡꯗ꯭ꯔꯣ ꯅꯪꯁꯨ꯫
ꯁꯥꯡꯉꯁꯨ ꯀꯩꯗꯧꯔꯒꯦ ꯈꯔ ꯈꯔ ꯒꯦꯞ ꯂꯩꯍꯜꯂꯒ ꯑꯗꯨꯃꯥꯏꯅ ꯋꯥꯔꯤ ꯋꯥꯋꯇꯥꯏ ꯁꯨꯝ ꯁꯥꯟꯅꯔꯒ ꯌꯦꯡꯉꯁꯦ
ꯇꯨꯔꯦꯜꯗ ꯅꯨꯡ ꯄꯤꯛꯄ ꯆꯠꯄꯗꯨ ꯅꯨꯡ ꯌꯥꯝ ꯄꯤꯛꯂꯛꯀꯦ
ꯅꯨꯡꯁꯦ ꯑꯗꯨꯝ ꯅꯨꯡꯁꯥꯅ ꯁꯥꯕꯅꯦ ꯑꯗꯨꯝ ꯄꯣꯂꯥꯡꯁꯦ ꯑꯗꯨꯝ ꯇꯔꯥ ꯁꯤꯒꯤ ꯃꯊꯛꯇ ꯁꯨꯃꯥꯏꯅ ꯑꯗꯨꯝ ꯄꯤ ꯅꯨꯡꯗꯨ ꯈꯔ ꯑꯗꯨꯃꯥꯏꯅ ꯇꯧꯔꯒ ꯁꯨꯝ ꯍꯣꯡꯒꯠꯄ ꯍꯥꯏꯇꯥꯔꯦ꯫
ꯅꯠꯇꯦ ꯂꯩꯉꯣꯏ ꯂꯩꯉꯣꯏ ꯈꯤꯇꯪ ꯄꯦꯛꯄꯔꯥ ꯑꯃ ꯑꯄꯧꯕꯗꯨꯖꯨ ꯌꯥꯎꯕꯔꯥ ꯄꯨꯔꯥ
ꯑꯄꯧꯕꯗꯨꯁꯨ ꯄꯦꯛꯀꯦ ꯇꯧꯔꯝꯕꯅꯦ ꯑꯗꯣ ꯑꯄꯧꯕꯗꯨꯁꯨ ꯄꯦꯛꯇꯔꯦ
ꯂꯩꯉꯣꯏ ꯈꯤꯇꯪ ꯄꯦꯛꯑꯕ
ꯍꯣꯏ ꯂꯩꯉꯣꯏꯗꯨꯁꯨ ꯄꯦꯛ ꯂꯩꯉꯣꯏꯗꯨ ꯈꯇꯪ ꯄꯦꯛꯑꯦ ꯑꯗꯨꯗꯨꯒ ꯂꯩꯉꯣꯏ ꯅꯤꯛꯄ ꯂꯣꯏꯔ ꯃꯇꯨꯡꯗ ꯅꯨꯡ ꯑꯐꯧꯕ ꯈꯔ ꯌꯥꯎꯧꯕꯗꯣ ꯑꯗꯨꯗꯨꯅ ꯑꯃꯨꯛ ꯍꯣꯡꯒꯠꯂꯒ ꯑꯗꯨꯃꯥꯏꯅ ꯑꯁ ꯌꯥꯝ ꯋꯥꯏꯗꯦ ꯂꯩꯉꯣꯏ ꯄꯦꯛꯄꯁꯤ ꯅꯨꯡꯁꯥꯒ꯫ ꯁꯥꯔꯛꯀꯅꯤ ꯑꯗꯣ ꯂꯩꯉꯣꯏꯁꯦ ꯄꯦꯛꯄꯒꯤꯗꯤ ꯑꯁ ꯃꯁꯤ ꯅꯨꯡꯁꯥꯅꯒ ꯁꯥꯗ꯭ꯔꯒꯗꯤ ꯐꯖꯅ ꯄꯦꯛꯄ ꯌꯥꯕꯅꯤ ꯄꯩꯁꯥꯁꯨ ꯐꯖꯅ ꯇꯥꯟꯕ ꯌꯥꯒꯗꯕ ꯖꯒꯥꯅꯤ ꯆꯥꯛ ꯏꯁꯤꯡ ꯆꯥꯔꯕꯣ ꯍꯧꯖꯤꯛꯁꯦ
ꯆꯥꯗꯔꯤꯅꯦ ꯅꯪ ꯋꯥꯔꯤ ꯋꯥꯁꯦ ꯍꯟꯖꯤꯟ ꯍꯟꯖꯤꯟ ꯍꯥꯏꯗꯤ ꯌꯥꯔꯣꯏꯃꯦ꯫
ꯍꯟꯖꯤꯟ ꯍꯟꯖꯤꯟ ꯍꯥꯏꯗ꯭ꯔꯒꯅ ꯑꯇꯣꯞꯄ ꯋꯥꯔꯤ ꯄꯨꯊꯣꯔꯑꯣ ꯁꯥꯟꯅꯔꯁꯤ
ꯑꯗꯨ ꯋꯥꯔꯤ ꯊꯑꯣꯏꯅ ꯁꯥꯟꯅꯗꯤ ꯋꯥꯔꯤ ꯊꯂꯛꯎ ꯌꯥꯗꯕꯅꯤꯅꯦ ꯀꯔꯤ ꯋꯥꯔꯤꯅꯣ ꯑꯣ ꯃꯣꯏ ꯆꯤꯟꯖꯥꯛꯀꯤ ꯃꯇꯥꯡꯒ ꯂꯝ ꯀꯣꯏꯕ ꯆꯠꯄꯗꯦ ꯏꯃꯨꯡ ꯃꯅꯨꯡ ꯃꯇꯥꯡ ꯍꯥꯏꯗꯥꯏꯅꯦ
ꯑꯥ
ꯈꯨꯕꯥꯟꯅꯤ ꯁꯥꯟꯅꯩ ꯋꯥꯔꯤꯁꯤꯕꯨ ꯌꯥꯗ꯭ꯔꯤꯕ ꯈꯪꯗꯦ ꯇꯧꯁꯦ
ꯁꯤꯁꯨ ꯏꯃꯨꯡ ꯃꯅꯨꯡ ꯆꯤꯡꯉꯤ ꯊꯕꯛ ꯏꯟꯈꯥꯡꯁꯦ ꯏꯃꯨꯡ ꯃꯅꯨꯡꯒꯤ ꯊꯕꯛ ꯏꯟꯈꯥꯡ ꯂꯣꯏ ꯆꯤꯡꯉꯤ ꯂꯝ ꯀꯣꯏꯕꯩ ꯍꯥꯏꯔꯒ ꯑꯩꯈꯣꯏ ꯑꯩꯈꯣꯏ ꯏꯆꯤꯟ ꯏꯅꯥꯎꯁꯤꯁꯨ ꯅꯣꯡ ꯐꯥꯗꯣꯛ ꯀꯣꯏꯕ ꯆꯠꯄꯗꯤ ꯌꯥꯕꯖꯥꯠꯅꯤ
ꯄꯤꯛꯅꯤꯛ ꯑꯃ ꯆꯠꯁꯦꯅ ꯁꯤꯟꯅꯅꯕꯅꯦ
ꯎꯝ ꯑꯗꯨ ꯀꯔꯝ ꯀꯥꯟꯗ ꯀꯥꯗꯤ ꯆꯠꯇꯧꯕ ꯃꯥꯟꯒꯦ
ꯑꯁꯤꯒꯤ ꯄꯩꯁꯥ ꯐꯪꯉꯀꯥꯟꯗ
ꯁꯤꯒꯤ ꯄꯩꯁꯥ ꯐꯪꯉꯀꯥꯟꯗ ꯆꯠꯁꯦꯕꯀꯣ ꯐꯪꯗ꯭ꯔꯒꯗꯤ ꯀꯃꯥꯏꯅ ꯇꯧꯕ
ꯐꯪꯗ꯭ꯔꯥꯒꯅ ꯈꯔ ꯈꯥꯏꯅꯕ ꯇꯥꯔꯦꯗꯅ
ꯀꯟꯇ꯭ꯔꯤꯕ꯭ꯌꯨꯁꯟꯗꯤ ꯀꯌꯥꯝ ꯌꯥꯝꯅ ꯇꯧꯒꯗꯣꯏꯕ
ꯍꯧꯖꯤꯛꯀꯥꯟꯗꯤ ꯄꯣꯠ ꯆꯩ ꯇꯥꯡꯕꯅꯤꯅ ꯄꯣ ꯆꯥꯝꯃꯉꯥ ꯆꯥꯝꯃꯉꯥ ꯁꯨꯃꯥꯏꯅ ꯈꯥꯏꯗꯗꯤ ꯌꯥꯔꯣꯏ
ꯆꯃꯥꯉꯥ ꯆꯃꯥꯉꯥꯁꯦ ꯑꯣꯀꯦ
ꯆꯃꯥꯉꯥ ꯆꯥꯃꯥꯉꯥꯁꯤꯗ ꯂꯣꯏꯅ ꯁꯨꯞꯄꯅꯤ ꯌꯥꯅꯤ
ꯍꯣꯏ ꯑꯗꯨ ꯆꯥꯝꯃꯉꯥꯗꯨꯒ ꯈꯔ ꯍꯟꯊꯔꯒ ꯈꯥꯏꯒꯠꯂꯒ ꯑꯃꯨꯛ ꯌꯦꯡꯕꯗꯤ ꯀꯃꯥꯏꯅ ꯇꯧꯕꯅꯤ
ꯂꯨꯄꯥ ꯀꯌꯥ ꯀꯌꯥꯗ ꯈꯜꯂꯤꯅꯣ
ꯂꯨꯄꯥꯥꯁꯤ ꯆꯍꯨꯝ ꯅꯠꯇ꯭ꯔꯒꯅ ꯆꯥꯃ꯭ꯔꯤ ꯆꯥꯃꯔꯤ ꯌꯥꯡꯈꯩ ꯑꯗꯨꯝ ꯆꯥꯝꯃꯉꯥ ꯑꯗꯨꯝ ꯍꯥꯏꯔꯁꯨ ꯑꯗꯨꯝ ꯌꯥꯕꯗꯤ ꯌꯥꯕꯅꯤ ꯑꯗꯣ ꯆꯥꯎꯔꯥꯛ ꯆꯍꯨꯝ ꯁ꯭ꯋꯥꯏꯗ ꯌꯦꯡꯉꯒ ꯁꯤꯟꯕ ꯂꯥꯡꯕꯗꯤ ꯌꯥꯗꯕ꯭ꯔꯥ ꯑꯁ ꯁꯥꯔꯦꯗ ꯑꯔꯣꯏꯕ ꯑꯗꯣ ꯄꯤꯛꯅꯤꯡꯁꯦ ꯀꯩꯀꯩ ꯂꯝꯗ ꯈꯛꯇ ꯆꯠꯅꯤꯡꯉꯤꯅꯣ ꯅꯪꯅ ꯈꯪꯕ ꯀꯩꯀꯩ ꯂꯝ ꯂꯩꯒꯦ
ꯌꯥꯝ ꯂꯥꯞꯅꯁꯨꯕꯨꯗꯤ ꯌꯥꯋꯦꯗ
ꯂꯥꯞꯅ ꯆꯠꯇ꯭ꯔꯒꯁꯨ ꯍꯥꯏꯗꯤ ꯑꯅꯛꯄ ꯖꯒꯥ ꯍꯥꯏꯇꯥꯔꯦ ꯁ꯭ꯋꯥꯏꯒꯤ ꯏꯁꯝ ꯁꯝꯅ ꯑꯗꯨꯝ
ꯇꯔꯕꯨ ꯆꯥꯐꯝꯗ ꯇꯔꯕꯨ ꯆꯥꯕꯝꯗ
ꯍꯣꯏ ꯆ ꯁꯤ ꯌꯥꯔꯦ ꯍꯧꯖꯤꯛ ꯀꯗꯤ ꯈꯔꯛ ꯂꯄꯅꯤꯅ ꯀꯩꯅꯣꯒꯤ ꯃꯣꯏꯔꯥꯡ ꯁꯦꯟꯗꯔꯥꯔꯣꯝꯗ ꯆꯠꯂꯒ ꯂꯣꯛꯇꯥꯛ ꯄꯥꯠꯅꯦ ꯑꯗꯨꯒ ꯐꯨꯝ ꯃꯔꯛꯇ ꯁꯥꯕ ꯔꯤꯁꯣꯔꯠ ꯌꯨꯝꯈꯩꯗꯣ ꯑꯗꯨꯗ ꯆꯠꯂꯒ ꯑꯇꯪ ꯆꯥꯔꯒꯗꯤ ꯅꯨꯡꯁꯥꯒ ꯁꯥꯔꯛꯄ ꯅꯨꯄꯤ ꯑꯃꯒ ꯐꯖꯕꯅꯦ ꯌꯥꯝ ꯅꯨꯡꯉꯥꯏꯒꯗꯕ ꯃꯥꯜꯂꯤꯦ
ꯌꯥꯝ ꯅꯨꯗꯤ ꯅꯨꯡꯉꯥꯏꯗꯕ ꯑꯗꯨꯗ ꯑꯗꯨꯗ ꯆꯪꯉꯗ ꯄꯩꯁꯥꯗꯣ ꯂꯩꯅꯔꯣꯏꯗꯕ ꯄꯩꯁꯥꯗꯤ ꯑꯝꯇꯁꯨ ꯄꯥꯏꯅꯗꯦ
ꯑꯗꯨꯒꯤꯕꯨꯗꯤ ꯀꯔꯤꯝꯇ ꯈꯜꯂꯤꯅꯤꯅꯦ ꯈꯪꯅꯕ ꯏꯃꯥꯟꯅꯕ ꯑꯗꯨꯝ ꯂꯩꯌꯦ ꯑꯗꯨꯗ ꯃꯣꯏꯗ ꯍꯥꯏꯔꯒ ꯃꯃꯟ ꯈꯔ ꯇꯥꯊꯣꯛ ꯇꯥꯁꯤꯟ ꯇꯧꯍꯜꯂꯒ ꯑꯗꯨꯝ ꯁꯤꯟꯕ ꯂꯥꯡꯕ ꯑꯗꯨꯝ ꯌꯥꯕ ꯑꯗꯨꯒꯤꯕꯨꯗꯤ ꯑꯗꯨ ꯍꯦꯟꯅ ꯃꯔꯨ ꯑꯣꯏꯔꯗꯤ ꯁꯤꯗꯒꯤ ꯆꯠꯊꯣꯛ ꯆꯠꯁꯤꯟꯒꯤ ꯀꯔꯤ ꯀꯥꯔꯥ ꯑꯁꯤꯒꯤꯒꯤ ꯋꯥꯅꯤ
ꯑꯗꯨꯅꯨꯡꯉꯥꯏꯄꯀꯣ ꯁꯤ ꯋꯥꯔꯤ ꯁꯥꯟꯅꯔꯤꯁꯤꯀꯣ ꯋꯥꯔꯤꯅ
ꯎ ꯍ
ꯁꯤ ꯁꯤ ꯋꯥꯔꯤ ꯁꯥꯟꯅꯩꯁꯦ ꯑꯩꯈꯣꯕꯥꯅꯤꯃꯛꯀꯤ ꯑꯣꯏꯗꯣꯏꯔꯥ ꯅꯠꯇ꯭ꯔꯥ ꯀꯃꯥꯏꯅ ꯇꯧꯗꯣꯏꯔꯥꯅꯣꯣꯏꯁꯦ
ꯈꯨꯕꯥꯅꯤ ꯃꯀꯤꯤ
ꯑ ꯁꯤ ꯀꯣꯜ ꯀꯣꯜ ꯈꯛꯇꯪꯒꯤ ꯑꯣꯏꯔꯣꯖꯥꯠꯂ
ꯎꯝ ꯌꯦꯡꯉꯨꯁꯤꯁꯦ ꯑꯗꯨ ꯀꯩꯅꯣ ꯌꯥꯝ ꯎꯝ ꯑ ꯍꯧꯖꯤꯀꯥꯟ ꯍ
ꯅꯪ ꯉꯁꯥꯏꯒꯤ ꯀꯦꯝ ꯇꯧꯕ꯭ꯔꯣ
ꯉꯁꯥꯏ ꯒꯦꯝꯁꯦ ꯁꯥꯟꯅꯔꯝꯃꯦ ꯊꯕꯛ ꯈꯜꯂꯛꯄꯒ ꯋꯥꯃꯟꯗꯅ ꯉꯥꯏꯍꯥꯛ ꯁꯥꯟꯅꯔꯨꯕꯅꯤ ꯄ꯭ꯂꯦ ꯃꯦꯠꯆ ꯑꯃ ꯑꯅꯤ ꯁꯨꯃꯥꯏꯅ ꯁꯨꯝ ꯁꯥꯟꯅꯔꯒ ꯄꯣꯊꯥꯔꯝꯃꯅꯤ ꯑꯗꯒꯤ ꯆꯥꯛ ꯆꯥꯁꯤꯅ ꯑꯩꯈꯣꯏꯒꯤ ꯏꯆꯦꯒꯤ ꯃꯆꯥꯅꯨꯄꯥ ꯑꯇꯣꯝꯕꯅ ꯑꯃꯨꯛ ꯀꯧꯔꯛꯄꯗꯒꯤ ꯑꯃꯨꯛ ꯆꯥꯕ ꯆꯠꯂꯒ ꯌꯦꯡ ꯑꯗꯩ ꯐꯣꯟꯗꯨꯁꯨ ꯑꯃꯨꯛ ꯊꯥꯂꯝꯝꯃꯦ ꯆꯥꯔꯖ ꯇꯧꯁꯤꯜꯂꯒ ꯆꯥꯔꯖ ꯇꯧꯁꯤꯜꯂ ꯊꯝꯃꯝꯕꯗꯒꯤ ꯍꯥꯏꯗꯣ ꯀꯤꯠꯆꯟ ꯔꯣꯝꯗ ꯑꯗꯨꯝ ꯆꯪꯉꯦꯕ ꯀꯤꯠꯆꯟꯣ ꯑꯗꯨ ꯆꯥꯛꯆꯥꯔꯤꯉꯩ ꯀꯥꯟꯗ ꯅꯪ ꯐꯣꯟ ꯇꯧꯕꯗ ꯑꯩ ꯇꯥꯍꯧꯗ꯭ꯔꯦꯕ
ꯑꯣꯣꯔꯦꯟꯦꯟ ꯑꯣꯣꯔꯦꯟꯅ ꯎꯗꯤꯗ ꯉꯥꯛꯇꯪ ꯁꯥꯟꯅꯁꯤꯔꯣ
ꯌꯥꯏꯌꯦ ꯁꯥꯟꯅꯔꯁꯨ ꯄꯣꯊꯥꯕ ꯑꯣꯏꯅ ꯍꯥꯏꯗꯤ ꯋꯥꯈꯜ ꯋꯥꯔꯀꯥꯟꯗ ꯁꯤ ꯒꯦꯝꯁꯤꯅ ꯉꯥꯏꯍꯥꯛꯇ ꯑꯣꯏꯔꯁꯨ ꯋꯥꯈꯜ ꯄꯣꯊꯥꯍꯜꯂꯤꯅꯦꯕ ꯑꯗꯨꯅ ꯁꯥꯟꯅꯕ ꯀꯔꯤꯝ ꯀꯥꯏꯗꯕ꯭ꯔꯅ ꯈꯜꯂꯦ ꯍꯥꯏꯗꯤ ꯌꯥꯝ ꯍꯦꯟꯖꯤꯟꯅ ꯁꯥꯟꯅꯗ꯭ꯔꯒꯁꯨ ꯌꯥꯏꯗ ꯍꯥꯏꯗꯤ ꯉꯥꯏꯍꯥꯛ ꯄꯣꯊꯥꯕ ꯑꯣꯏꯅ ꯁꯥꯟꯅꯔꯒ ꯑꯗꯨꯗꯤ ꯑꯗꯣ ꯍꯣꯔꯦꯟꯁꯦ ꯍꯩ ꯍꯧꯖꯤꯛꯀꯥꯟꯁꯦ ꯍꯩ ꯔꯥꯁꯦ ꯏꯄꯥꯟ ꯄꯥꯟꯗ꯭ꯔꯣ ꯃꯥꯜꯂꯦꯀꯣ ꯑꯩꯈꯠꯁ꯭ꯋꯥꯏꯁꯦ ꯃꯤꯒꯤ ꯄꯥꯟꯗ꯭ꯔꯣ
ꯈꯔ ꯄꯥꯜꯂꯤꯂꯤ
ꯀꯩꯀꯩ ꯍꯥꯏꯩ ꯄꯥꯜꯂꯤꯅꯣ
ꯍꯩꯅꯧ ꯅꯣꯕꯥꯞ ꯆꯝꯄ꯭ꯔꯥ ꯑꯪꯒꯨꯔ ꯁꯤꯒꯨꯝꯕ ꯈꯔ ꯄꯥꯜꯂꯤ
ꯑꯣ ꯑꯪꯒꯨꯔꯗꯤ ꯀꯔꯋꯥꯏ ꯏꯁꯇꯦꯖ ꯌꯧꯏ ꯏꯁꯇꯦꯖ ꯃꯤꯟꯁ ꯍꯥꯏꯗꯤ ꯊꯨꯝꯕ ꯁꯤꯟꯕ ꯑꯗꯨꯋꯥꯏꯒꯤ ꯃꯇꯥꯡ ꯍꯥꯏꯇꯥꯔꯦ ꯀꯌꯥꯝꯅ
ꯑꯪꯒꯨꯔ ꯑꯗꯨꯝ ꯆꯥꯕ ꯌꯥꯔꯦ
ꯆꯥꯕ ꯑꯗꯨꯝ ꯌꯥꯔꯦ ꯍꯥꯏꯗꯤ ꯁꯨꯝ ꯑꯆꯧꯕꯤ ꯑꯪꯒꯨꯗꯨꯔꯣ ꯅꯠꯇ꯭ꯔꯒꯅ ꯑꯄꯤꯛꯄꯤꯤꯗ꯭ꯔꯣ
ꯌꯥꯝꯅ ꯆꯥꯎꯕ ꯁꯥꯏꯖꯇꯨ ꯅꯠꯇꯦ ꯃꯌꯥꯏ ꯑꯗꯨ ꯆꯥꯎꯕ
ꯃꯌꯥꯛꯇ ꯑꯣꯀꯦ ꯑꯗꯨ ꯆꯥꯎꯕ ꯃꯥꯜꯂꯒꯁꯨ ꯑꯗꯨꯝ ꯁꯤꯟꯕ ꯌꯥꯎꯕꯅꯦꯕ ꯑꯗꯨ ꯃꯣꯏ ꯑꯪꯈꯨꯔꯁꯦ
ꯐꯖꯅ ꯃꯄꯨꯡ ꯐꯥꯔꯒꯗꯤ ꯑꯗꯨꯝ ꯃꯨꯜꯂꯤ
ꯑꯣ ꯑꯗꯨ ꯅꯒꯤ ꯑ ꯍꯩꯅꯧꯖ ꯄꯥꯜꯂꯦ ꯍꯥꯏ ꯑꯗꯩ ꯅꯣꯕꯥꯞꯁꯨ ꯑꯗꯨꯣ ꯅꯣꯕꯥꯞꯇꯤ ꯍꯧꯖꯤꯛꯀꯥꯟꯗꯤ ꯆꯥꯎꯔꯕ꯭ꯔꯣ ꯄꯤꯛꯑꯕ꯭ꯔꯣ ꯀꯃꯥꯏ ꯄꯥꯜꯂꯛꯄꯗ ꯉꯥꯏꯔꯤꯕ꯭ꯔꯥ ꯀꯃꯥꯏꯅ ꯇꯧꯕꯔꯤ
ꯕꯥꯞꯗꯤ ꯌꯥꯝꯅ ꯄꯤꯗꯦ ꯆꯥꯕ ꯌꯥꯒꯤꯦꯔꯣ
ꯑꯣ ꯏꯁꯅ ꯅꯄꯥꯇꯁꯨ ꯍꯥꯎꯗ ꯍꯥꯎꯟꯗꯧ ꯃꯥꯂꯦ ꯑ ꯃꯣꯏꯗ ꯄꯨꯂꯞ ꯍꯧꯃꯤꯟꯅꯁꯤ ꯃꯣꯏꯗ ꯄꯨꯂꯞ ꯐꯥꯎꯃꯤꯟꯅꯔꯤ꯭ꯔꯣ ꯅꯠꯇ꯭ꯔꯒꯅ ꯍꯤꯡꯈꯣꯜ ꯃꯇꯣꯟꯗ ꯁꯨꯝ ꯍꯧꯖꯤꯛꯀꯥꯟꯗꯤ ꯌꯨꯝ ꯗꯦꯀꯣꯔꯦꯁꯟ ꯑꯣꯏꯅ ꯁꯨꯝ ꯊꯥꯅꯕ ꯌꯥꯎꯋꯗꯅ ꯑꯗꯨꯃꯥꯏꯅ ꯑꯗꯨꯝꯕꯩ ꯈꯨꯊꯥꯗ ꯊꯥꯔ ꯇꯧꯔꯣ ꯀꯃꯥꯏꯅ ꯇꯧꯅꯣ꯫
ꯃꯊꯟꯇ ꯑꯗꯨꯝ ꯄꯥꯜꯂꯛꯄꯁꯨ ꯌꯥꯎꯏ ꯑꯩꯈꯣꯏꯅ ꯊꯥꯖꯤꯟꯕꯁꯨ ꯑꯗꯨꯝ ꯌꯥꯎꯏꯤ꯫
ꯑꯣꯗꯤ ꯃꯜꯂ ꯀꯥꯟꯗ ꯈꯔ꯫ ꯆꯥꯕ ꯂꯥꯛꯥꯛꯄꯇꯥꯔꯦ ꯑꯗꯨꯗꯤ꯫
ꯍꯣꯏ ꯍꯥꯏꯔꯛꯀꯦ ꯃꯨꯜꯂꯀꯥꯟꯗ ꯂꯥꯛꯑꯣ ꯆꯥꯕ꯫ ꯉꯔꯥꯡꯒꯗ ꯃꯤ ꯈꯔꯗꯤꯁ ꯫ ꯆꯥꯕ-ꯅꯒ꯭ꯔꯝ꯫
ꯑꯦ ꯑꯗꯨꯗꯤ ꯑꯩꯁꯨ ꯍꯣꯔꯦꯟ ꯍꯛꯇ ꯂꯥꯛꯁꯜꯂꯒ ꯆꯥꯔꯁꯤꯔꯈꯣꯏꯅꯦ ꯍꯥꯎꯋꯦꯁꯨ ꯍꯥꯏꯔꯕꯅꯦ ꯑꯗꯨ ꯅꯣꯏ ꯑꯪꯒꯨꯔꯗꯨꯗꯤ ꯌꯣꯟꯗꯤ ꯌꯣꯟꯗ꯭ꯔꯣ ꯀꯩꯊꯦꯜꯗꯨꯒ ꯕꯖꯥꯔꯗ꯫
ꯌꯣꯟꯗ‌ꯦꯗ ꯌꯨꯝꯗ ꯑꯗꯨꯝ ꯆꯥꯅꯕ ꯈꯔ ꯈꯔ꯫ ꯌꯣꯟꯗ꯭ꯔꯦ꯫ ꯆꯥꯅꯕ ꯑꯣꯏꯅ ꯊꯝꯃꯤ꯫
ꯑꯗꯨꯝ ꯃꯌꯥꯝꯗꯤ ꯄꯥꯜꯂꯝꯒꯅꯤ ꯆꯍꯤ ꯑꯅꯤ ꯑꯍꯨꯝ ꯁꯨꯔꯕ ꯄꯥꯝꯕ ꯀꯃꯥꯏꯅ ꯇꯧ ꯀꯌꯥꯝ ꯀꯨꯏꯔꯒꯦ ꯅꯣꯏ ꯑꯪꯒꯨꯔ ꯄꯥꯝꯕꯤ ꯄꯥꯟꯕꯥꯝꯕꯗꯣ꯫
ꯆꯍꯤ ꯃꯔꯤ ꯃꯉꯥ ꯁꯨꯔꯛꯇꯣꯔꯦ꯫
ꯆꯍꯤ ꯃꯔꯤ ꯃꯉꯥ ꯑꯣꯀꯦ ꯃꯔꯤ ꯃꯉꯥ ꯁꯨꯛꯑꯔꯕꯅꯤꯅ ꯑꯗꯨꯝ꯫ ꯐꯖꯅ ꯑꯗꯨ꯫ ꯄꯨꯡ ꯐꯥꯔꯒ ꯌꯥꯝ ꯄꯥꯜꯂꯝꯃꯅꯤ ꯑꯣꯛꯈꯦ ꯑꯗꯨꯗꯤ ꯕꯖꯥꯔ ꯀꯩꯊꯦꯜꯗ ꯑꯗꯨꯝ ꯌꯣꯟꯕꯁꯨ ꯑꯗꯨꯝ ꯌꯥꯔꯅꯤ꯫
ꯇꯧ ꯅꯥꯟ ꯏꯝꯐꯥꯜ ꯀꯣꯂꯦꯖ ꯆꯠꯂꯨꯏ ꯍꯥꯏꯗꯣ ꯅꯪꯒꯤ ꯁꯥꯔꯇꯤꯐꯤꯀꯦꯠꯇꯣ ꯂꯧꯔꯛꯑꯕ ꯀꯣꯂꯦꯖꯇꯒꯤ꯫
ꯂꯧꯔꯛꯑꯦ ꯑꯁ ꯄꯨꯔꯥ ꯑꯗꯨꯁꯨꯕ ꯊꯕꯛ ꯑꯃꯅꯤ ꯉꯥꯏꯅꯕꯗꯨꯗ꯫
ꯑꯗꯨ ꯑꯦꯝ ꯌꯨꯒꯤ ꯂꯧꯔꯕꯣ꯫
ꯗꯤ ꯑꯩ ꯂꯧꯗ꯭ꯔꯤꯌꯦ ꯗꯤ ꯏꯝꯐꯥꯜ ꯀꯣꯂꯦꯖꯀꯤ ꯍꯥꯟꯅ꯫
ꯑꯩꯁꯨ ꯑꯦꯝ ꯌꯨꯗꯒꯤ ꯒ꯭ꯔꯦꯖꯨꯋꯦꯁꯟꯒꯤ ꯁꯥꯔꯇꯤꯐꯤꯀꯦꯠꯇꯣ ꯑꯃ ꯂꯧꯒꯗꯕ ꯂꯩꯕꯅꯤꯗꯣ꯫ ꯇꯪ ꯂꯧꯔꯛ꯫ ꯀꯗꯥꯝꯇ ꯑꯩꯁꯨ ꯀꯣꯂꯦꯖꯇꯒꯤ꯫ ꯒꯤ ꯍꯥꯟꯅ ꯑꯦꯃꯤꯛ ꯒꯅꯨꯠ꯫ ꯇꯧꯔꯒꯥꯟ ꯆ‌ꯦꯗꫭ ꯑꯃꯇ ꯂꯧꯊꯣꯛꯄꯤꯌꫭ ꯑꯗꯨꯒ ꯅꯪ ꯍꯥꯏꯔꯝꯃꯣ꯫ ꯂꯧꯔꯝꯗꯥꯏꯗ꯫
ꯎꯝ ꯑꯗꯨꯃꯥꯏꯅ ꯆꯠꯃꯤꯟꯅꯔꯁꯦ ꯑꯗꯣ ꯍꯥꯟꯅ ꯁꯤꯒꯤ ꯒ꯭ꯔꯦꯖꯨꯑꯦꯁꯟꯒꯤ ꯁꯥꯔꯇꯤꯐꯤꯀꯦꯠ ꯂꯧꯊꯣꯛꯄꯁꯦ꯫ ꯍꯥꯏꯅꯅ꯫ ꯇꯧꯗꯦ ꯄꯣꯠꯁꯦ ꯀꯣꯂꯦꯖꯇ ꯅꯪ ꯀꯩ ꯀꯣꯂꯦꯖꯇꯅ ꯇꯝꯃꯛꯄꯗꯣ ꯑꯗꯨꯒꯤ꯫ ꯀꯣꯂꯦꯖꯇꯨꯗ ꯆꯠꯂꯒ ꯄ꯭ꯔꯤꯟꯁꯤꯄꯥꯜꯗꯣ꯫ ꯑꯗꯨꯒꯤ ꯗꯨ ꯐꯣꯝ ꯑꯃ ꯍꯥꯟꯅ ꯆꯪꯕꯅꯦꯕ꯫
ꯑꯗꯨꯏ ꯐꯣꯝ ꯅꯪꯉꯣꯟꯗ ꯂꯩꯔꯤꯕꯣ꯫
ꯑꯗꯨ ꯂꯩꯔꯝꯒꯗ꯭ꯔꯥ ꯈꯪꯗꯦꯅꯦ ꯑꯩ ꯍꯣꯔꯦꯟ ꯑꯝꯇ ꯌꯦꯡꯉꯛꯀꯦ ꯑꯗꯨꯒꯤ ꯌꯥꯎꯔꯝꯗ꯭ꯔꯒꯁꯨ ꯑꯦꯝ ꯌꯨꯒꯤ ꯋꯦꯕꯁꯥꯏꯠ꯫ ꯑꯗꯨꯗ ꯆꯪꯉꯥ ꯔꫭꯏꯗꯝ꯫ ꯐꯪꯕꯅꯤꯗ꯫ ꯑꯗꯨ ꯅꫭꯏ ꯑꯗꯗꯤ ꯂꯩ꯫ ꯑꯗꯨꯗꯤ ꯄꯩꯁꯥ ꯇꯤꯡꯕꯅꯦꯕ ꯆꯥꯔꯖ꯫ ꯋꯥꯡꯉ ꯑꯗꯨꯅ ꯆꯥꯔꯖꯇꯣ ꯋꯥꯡꯗꯅꯤꯉꯥꯏ ꯍꯥꯏꯇꯥꯔꯦ ꯑꯩꯈꯣꯏꯅ ꯑꯣꯟꯂꯥꯏꯟꯗꯒꯤ ꯄꯩꯁꯥ ꯄꯩꯁꯥ ꯇꯤꯡꯍꯟꯗꯅ ꯍꯥꯏꯇꯥꯔꯦ ꯆꯤꯡꯊꯣꯛꯄꯗ ꯂꯨꯄꯥ ꯇꯔꯥ ꯈꯛꯇꯪ ꯃꯉꯥꯏꯌꯦꯕ ꯑꯗꯣ ꯃꯌꯥꯝꯗ ꯂꯧ ꯇꯥꯔꯒꯗꯤ ꯄꯩꯁꯥ ꯑꯗꯨꯝ ꯍꯦꯟꯕꯅꯦꯕ ꯇꯔꯥꯏ ꯃꯊꯛꯅꯦꯕ ꯑꯗꯨꯅ
ꯑꯦꯝ ꯌꯨꯩ ꯂꯧꯗ꯭ꯔꯁꯨ ꯌꯥꯔꯕꯣ ꯍꯥꯏꯁꯦ ꯑꯩꯁꯦ ꯑꯣꯟꯂꯥꯏꯟꯗ ꯆꯤꯡꯕꯁꯨ ꯌꯥꯔꯕꯣ
ꯑꯩꯥꯏꯌꯦ ꯃꯦꯟꯅꯤꯡꯉꯥꯏ ꯐꯣꯟꯗꯨꯗꯤ ꯑꯣꯟꯂꯥꯏꯟꯗꯒꯤ ꯑꯗꯨꯃꯥꯏꯅ ꯂꯧꯕ ꯌꯥꯕꯅꯦ ꯑꯗꯨ ꯂꯧꯔꯒ ꯑꯩꯈꯣꯏꯅꯤꯡ ꯖꯦꯔꯣꯁ ꯄ꯭ꯔꯣꯕ꯭ꯂꯦꯝ ꯂꯩꯇꯥꯥꯔꯒꯗꯤ ꯆꯤꯡꯊꯣꯛꯑꯒ